ꯍꯜꯂꯣ꯫ ꯍꯜꯂꯣ ꯍꯜꯂꯣ ꯍꯜꯂꯣ꯫ ꯍꯜꯂꯣ ꯇꯥꯕ꯭ꯔꯣ꯫ ꯍꯜꯂꯣ꯫ ꯍꯜꯂꯣ ꯇꯥꯕ꯭ꯔꯣ ꯍꯜꯂꯣ꯫ ꯑꯧ ꯑꯩ ꯇꯥꯗꯤꯌꯦ꯫ ꯀꯣꯜ ꯊꯝꯒꯅꯨꯀꯣ꯫ ꯑꯩ ꯇꯗ꯭ꯔꯤ꯫ ꯇꯥꯕ꯭ꯔꯣ꯫ ꯑꯣꯏꯔꯝꯗꯧ ꯃꯥꯜꯂꯦ ꯑꯁ꯫ ꯑꯣ ꯏꯔꯅꯤ ꯝ ꯎꯝ ꯑꯝ ꯎꯍꯝ
ꯇꯥꯕ꯭ꯔꯣꯕ ꯅꯪꯕꯨ꯫
ꯑꯣ ꯇꯥꯔꯦ ꯍꯧꯖꯤꯛꯇꯤ꯫
ꯇꯥꯔꯕꯣ ꯅꯆꯤꯟꯊꯤꯕ ꯑꯣꯏꯔꯝꯅꯤꯗ ꯅꯪꯁꯦ ꯕꯦꯔꯅꯤꯗ
ꯀꯔꯤ ꯍꯥꯢꯕ꯫
ꯇꯥꯔꯁꯨ ꯇꯥꯗꯦ ꯍꯥꯢꯕ ꯃꯥꯂꯦꯗ꯫
ꯑꯁ ꯇꯥꯗꯕꯤ ꯇꯥꯗꯕꯅꯤ ꯑꯣ ꯇꯥꯢ
ꯅꯁꯦ ꯇ꯭ꯔꯥꯕꯣ ꯅꯠ꯫
ꯇꯥꯗꯕꯗꯨ ꯃꯤ ꯇꯥꯗꯕꯗꯨꯕꯨ ꯀꯔꯝꯍꯥꯏꯅ ꯇꯥꯏ ꯍꯥꯏꯅ ꯍꯥꯏꯒꯦꯔꯣ꯫
ꯇꯥꯗ꯭ꯔꯗꯤ ꯇꯥꯗ꯭ꯔꯦꯗꯅ ꯍꯥ ꯍꯥ ꯍꯥ ꯌꯥꯔꯦ ꯕ ꯑꯗꯣ ꯅꯪꯁꯦ ꯇ꯭ꯔꯥꯕꯣ ꯅꯠꯇꯕ꯭ꯔꯣ ꯍꯥꯏꯕ꯫
ꯑꯣ ꯑꯩ ꯃꯌꯥꯡꯅꯦ
ꯄꯥꯛꯇ꯭ꯔꯦꯍꯦ ꯅꯪꯒꯤ ꯇꯥꯗꯕ꯭ꯔꯣ꯫
ꯇꯥꯏꯌꯦ ꯇꯥꯏꯌꯦ ꯑꯩ ꯕꯤꯍꯥꯔꯗꯒꯤ
ꯃꯥꯜꯂꯦ ꯃꯥꯜꯂꯦ ꯌꯥꯝꯅ ꯃꯥꯜꯂꯦ ꯅꯪꯖꯤ꯫
ꯃꯥꯂꯦ ꯃꯥꯂꯦ ꯀꯩ ꯏꯟꯁꯥꯡ ꯆꯥꯔꯒꯦ꯫
ꯇꯨꯝꯕ ꯍꯧꯒꯠꯄꯗ ꯉꯥꯏꯔꯤ ꯍꯥꯏꯔꯒ ꯍꯟꯖꯥꯡꯒꯤ ꯑꯃꯨꯛ ꯍꯪꯂꯛꯑꯦ
ꯌꯥꯝ ꯊꯦꯡꯉꯤ ꯀꯩꯅꯣ ꯊꯕꯛ ꯂꯩꯇꯕ꯭ꯔꯣ ꯅꯪꯁꯦ꯫
ꯑꯩ ꯉꯁꯥꯏ ꯊꯕꯛ ꯆꯠꯒꯗꯧꯔꯦ ꯍꯥꯏꯕꯗꯤ ꯉꯔꯥꯡ ꯇꯨꯝꯕ ꯑꯥ꯫
ꯏ ꯀꯩ ꯊꯕꯛꯅꯣ ꯅꯪꯒꯤ ꯊꯕꯛꯇꯨꯕꯣ ꯌꯥꯝ ꯊꯦꯡꯉꯤ ꯀꯩꯅꯣ꯫
ꯅꯪ ꯄꯨꯡ ꯑ ꯏꯂꯚꯦꯟꯗ ꯍꯧꯒꯅꯤ
ꯑꯣ ꯑꯗꯨꯒꯤꯗꯤꯅꯦ ꯃꯌꯥꯡ ꯍꯥꯏꯁꯦ ꯅꯪ ꯄꯨꯡ ꯀꯌꯥꯗ ꯆꯥꯛ ꯆꯥꯏꯗꯣꯏꯅꯣ ꯑꯗꯨꯗꯤ
ꯑ ꯍꯧꯒꯠꯂꯒ ꯆꯥꯔꯅꯤ
ꯎ ꯊꯣꯡꯕ ꯂꯣꯏꯔꯕꯣ ꯍꯥꯏꯁꯦ
ꯏꯁ ꯍꯧꯔꯛꯀꯅꯣꯗ꯫
ꯀꯅꯥꯅ ꯊꯣꯡꯕ꯭ꯔꯣ ꯍꯥꯏꯕꯅꯤꯗꯥ
ꯂꯩꯌꯦ ꯂꯩꯌꯦ ꯃꯤ ꯂꯩꯌꯦ ꯏꯄꯥꯍꯣꯏ ꯂꯩꯌꯦ ꯏꯃꯥꯍꯣꯏ ꯂꯩꯌꯦ
ꯅꯨꯄꯤ ꯊꯤꯔꯕꯣ
ꯅꯨꯄꯤ ꯑꯩ ꯅꯨꯄꯤ ꯊꯤꯔꯔꯣꯏ
ꯀꯩꯒꯤꯅꯣ
ꯅꯥ ꯅꯨꯄꯤ ꯅꯨꯄꯤꯒ ꯂꯩꯕ ꯇꯜꯂꯦ
ꯃꯔꯝ ꯑꯃꯗꯤ ꯂꯩꯔꯝꯅꯤꯗ
ꯂꯩꯇꯤꯌꯦ ꯅꯨ
ꯅꯨꯄꯤ ꯊꯤꯅꯤꯡꯗ꯭ꯔꯦ ꯍꯥꯏꯕꯗꯣ ꯃꯔꯝ ꯑꯃꯗꯤ ꯂꯩꯔꯝꯅꯤ ꯅꯪ ꯇꯟꯕꯒꯤ ꯃꯔꯝ ꯑꯃꯗꯤ ꯂꯩꯔꯝꯅꯤꯗꯅ ꯅꯠꯇ꯭ꯔꯥ
ꯑꯥ ꯅꯨꯄꯤ ꯊꯤꯔꯒ ꯃꯔꯝ ꯂꯩꯇꯦ ꯑꯩ ꯑ ꯑꯩ ꯀꯩꯅꯣ ꯆꯠ ꯑꯩ ꯑꯁ ꯇꯟꯕꯩꯁꯨ ꯅꯠꯇꯦꯗ
ꯀꯩꯒꯤꯅꯣ ꯑꯗꯨꯒꯤ ꯃꯔꯝ ꯑꯃꯗꯤ ꯂꯩꯔꯝꯅꯤꯅ ꯅꯪꯁꯨ ꯀꯔꯤꯅꯣꯍꯦ꯫
ꯑꯩ ꯀꯣꯟꯅ ꯍꯥꯏꯕꯤ ꯑꯩ ꯀꯣꯟꯅ ꯍꯥꯏꯕꯤꯒꯦ ꯅꯨꯄꯤꯗꯤ
ꯍꯧꯖꯤꯛ ꯍꯥꯏꯔꯛꯑꯣ ꯑꯩ ꯍꯧꯖꯤꯛ ꯇꯥꯅꯤꯡꯉꯦ ꯉꯥꯏꯕꯗ ꯋꯥꯔꯦ
ꯎꯝ ꯑꯩ ꯅꯨ ꯑꯥ
ꯍꯥꯢꯔꯛ ꯑꯣ꯫
ꯇꯨꯝꯅꯤꯉꯦ
ꯏꯁ ꯀꯩꯅꯣꯅꯦ꯫
ꯀꯩꯅꯣꯅꯦ
ꯅꯣꯏ ꯅꯣꯏ ꯅꯃꯥ ꯅꯄꯥꯅ ꯍꯥꯏꯗ꯭ꯔꯣ ꯑꯗꯨꯝ ꯊꯦꯡꯅ ꯇꯨꯝꯕꯗꯣ
ꯑꯥ ꯃꯣꯏꯁꯨ ꯈꯪꯉꯦ ꯑꯩ ꯊꯦꯡꯅ ꯍꯜꯂꯛꯑꯦ꯫
ꯑꯣ ꯑꯣ ꯈꯪꯉꯦ ꯈꯪꯉꯦ ꯅꯪ ꯈꯪꯗ꯭ꯔꯗꯤ ꯑꯩ ꯈꯪꯉꯦꯀꯣ
ꯃꯤ ꯒꯤꯌꯥꯟ ꯇꯥꯕꯤꯕꯕꯨ꯫
ꯑꯣ ꯈꯪꯉꯦ ꯈꯪꯉꯦ ꯍꯧꯖꯤꯛꯇꯤ ꯈꯪꯉꯦ
ꯀꯔꯤ ꯈꯪꯕ ꯍꯥ
ꯂꫭꯏ ꯈꯪꯉꯦ
ꯅꯪ ꯅꯪ ꯀꯔꯤꯈꯪ
ꯃꯤꯌꯥꯡꯅꯤ ꯀꯥꯏꯅ ꯋꯥꯊꯤ ꯀꯥ ꯇꯧꯔꯗꯅ ꯃꯥꯜꯂꯦ ꯌꯥꯝꯅ
ꯅꯪ ꯀꯔꯤ ꯈꯪꯕ ꯍꯥ꯫
ꯂꯣꯏ ꯈꯪꯕꯖꯥꯠꯅꯤ ꯀꯩꯅꯣ ꯅꯪꯒꯤ ꯊꯃꯣꯏꯗ ꯂꯣꯠꯄ ꯋꯥꯁꯤꯡꯗꯨꯁꯨ ꯂꯣꯏ ꯈꯪꯉꯤ ꯀꯩꯅꯣ
ꯑꯁ ꯅꯪꯖꯦ ꯍꯦꯛ ꯋꯥꯔꯤ ꯁꯥꯔꯒ ꯅꯨꯄꯤꯒꯤ ꯋꯥꯔꯤ ꯁꯥꯍꯜꯂꯦ ꯀꯔꯤꯔ ꯗꯥꯎ ꯂꯩꯇꯦꯍꯦ꯫
ꯑꯦ ꯌꯨꯝ ꯄꯥꯜꯂꯕꯣ ꯍꯥꯏꯕꯕꯨ ꯀꯩ ꯗꯥꯎ ꯂꯩꯇꯕꯅꯣꯅꯦ ꯑꯗꯨꯗ ꯁꯥꯎꯕ꯭ꯔꯣ ꯅꯪꯁꯦ ꯆꯨꯝꯅ ꯁꯨꯝ ꯍꯪ ꯆꯨꯝꯅ ꯁꯨꯝ ꯍꯪꯕꯅꯤꯗ ꯅꯪꯁꯨ ꯑꯁ ꯀꯔꯤꯅꯣ
ꯎꯝ ꯍꯣꯏ ꯆꯨꯝꯃꯦ ꯆꯨꯝꯃꯦ ꯑꯗꯨꯕꯨꯗꯤ ꯈꯪꯗꯦꯗ ꯂꯩꯁꯥꯕꯤ ꯂꯣꯏꯅꯃꯛ ꯌꯨꯝ ꯄꯥꯜꯂꯕꯣ ꯌꯨꯝ ꯄꯥꯜꯂꯕꯣ ꯉꯥꯛꯇꯪ ꯉꯥꯡꯂꯩꯌꯦ
ꯍꯪꯒꯗꯕꯅꯤ ꯀꯩꯅꯣ
ꯑꯍꯣꯏ ꯑꯍꯣꯏ ꯆꯨꯝꯃꯦ ꯅꯪꯗꯤ ꯌꯨꯝ ꯄꯥꯜꯂꯕꯣ
ꯄꯥꯟꯗ꯭ꯔꯤꯗ ꯀꯥꯏꯗꯒꯤ꯫
ꯏꯠ ꯀꯔꯤꯒꯤ ꯄꯥꯟꯗꯅ ꯂꯩꯕ
ꯌꯥꯝ ꯋꯥꯠꯂꯤꯌꯦ
ꯏꯁ ꯃꯥꯏ ꯍꯥꯏꯒꯅꯨꯗ ꯋꯥꯠ
ꯀꯣꯂꯦꯖ ꯀꯥꯕ ꯐꯥꯎ ꯂꯣꯏꯗ꯭ꯔꯤ ꯀꯃꯥꯏꯅ ꯌꯨꯝ ꯄꯥꯟꯗꯣꯏꯅꯣ ꯅꯪꯁꯨ ꯕꯦꯔꯅꯤ ꯍꯦ
ꯅꯨꯄꯤ ꯍꯥꯏꯁꯦ ꯇ꯭ꯋꯦꯟꯇꯤ ꯌꯧꯈ꯭ꯔꯗꯤ ꯑꯗꯨꯝ ꯌꯨꯝ ꯄꯥꯟꯕ ꯌꯥꯔꯝꯅꯦ
ꯑꯣꯟ꯫ ꯅꯪ ꯅꯪ ꯍꯥꯟꯅ ꯊꯤꯍꯧꯔꯣ ꯑꯗꯣ ꯅꯪ ꯍꯥꯟꯅ ꯊꯤꯕ ꯃꯇꯨꯡꯗ ꯑꯩ ꯑꯃꯨꯛ ꯇꯧꯔꯒꯦ ꯑꯗꯣ
ꯑꯥ ꯌꯥꯏ ꯌꯥꯏ ꯑꯗꯨꯁꯨ ꯑꯣ ꯅꯪ ꯆꯍꯤ ꯀꯌꯥ ꯁꯨꯔꯤ
ꯀꯌꯥ ꯁꯨꯗꯕ ꯃꯥꯟꯕ꯭ꯔꯣ꯫
ꯑꯩ ꯑꯉꯥꯡꯅꯤꯗ ꯅꯪꯗꯤ
ꯑꯗꯨ ꯀꯌꯥ ꯃ ꯑꯣꯏꯒꯗꯕ ꯃꯥꯟꯕ꯭ꯔꯣ ꯍꯥꯏꯕ꯫
ꯏꯌꯥꯝꯕ ꯀꯧ ꯀꯣ ꯏꯌꯥꯝꯕ
ꯍꯣꯏꯅꯦ ꯀꯧꯕꯕꯨꯗꯤ ꯀꯧꯒꯦꯅꯦ ꯑꯗꯣ ꯑꯩ ꯆꯍꯤꯗ ꯀꯩꯍꯥ ꯑꯣꯏꯗꯕ ꯃꯥꯟꯕ꯭ꯔꯥ ꯍꯥꯏꯕ
ꯄꯨꯔꯥ ꯑꯉꯥꯡꯅꯦꯍꯦ ꯅꯪꯖꯦ ꯄꯨꯔꯥ ꯑꯉꯥꯡꯅꯦ
ꯍꯣꯏ ꯑꯉꯥꯡꯅꯦ
ꯎꯝ ꯑ ꯇꯩ ꯅꯪ ꯇ꯭ꯋꯦꯟꯇꯤ ꯇꯨ ꯇ꯭ꯋꯦꯟꯇꯤ ꯇꯨ ꯇ꯭ꯋꯦꯟꯇꯤ ꯊ꯭ꯔꯤ ꯌ꯭ꯔꯁꯀꯤ ꯑꯉꯥꯡꯅꯦ
ꯏꯁ
ꯆꯨꯝꯕ꯭ꯔꯥ꯫ ꯍꯥ
ꯆꯨꯝꯗꯦ ꯆꯨꯝꯗꯦ ꯆꯨꯝꯗꯦ
ꯑꯗꯨꯗꯤ ꯑ ꯇ꯭ꯋꯦꯟꯇꯤ
ꯆꯨꯝꯃꯦ ꯆꯨꯝꯃꯦ ꯐꯥꯒꯤ ꯇꯧꯕꯅꯦ ꯆꯨꯝꯃꯦ ꯆꯨꯝꯃꯦ
ꯍꯣꯏ ꯍꯣꯏ ꯍꯣꯏ ꯑꯗꯨꯅꯦꯕ ꯌꯥꯝ ꯑꯉꯥꯡꯅꯦꯕꯀꯣ
ꯑꯉꯥꯡꯅꯦ ꯍꯣꯏ ꯑꯉꯥꯡꯅꯦ ꯅꯪꯗꯤ
ꯑꯩꯗꯤ ꯑ ꯐꯣꯔꯇꯤ ꯅꯥꯏꯟ ꯐꯤꯐꯇꯤ ꯌꯥꯎꯗꯧꯔꯦ
ꯑꯣ ꯌꯥꯝ ꯃꯥꯂꯦꯅꯦ ꯑꯗꯨꯁꯨ
ꯀꯔꯤꯔꯣ ꯃꯤ ꯑꯁꯦꯡꯕ ꯍꯥꯏꯔꯒ ꯎꯝ ꯀꯩꯅꯣ
ꯀꯔꯦ ꯍꯥꯏꯕꯅꯦ ꯑꯗꯨ
ꯃꯥꯜꯂꯦ ꯍꯥꯏꯕ ꯅꯠꯇꯦ ꯑꯣ ꯍꯥꯏꯌꯣ
ꯃꯥꯜꯂꯦꯕ ꯅꯪꯒꯤ ꯋꯥꯍꯩ ꯋꯥꯇꯥꯗꯨꯒ ꯌꯥꯝ ꯃꯥꯜꯂꯦ ꯍꯥꯏꯕꯅꯦ
ꯑꯁ ꯇꯤꯌ ꯑꯩ ꯁꯥꯎꯅꯤꯡꯉꯤꯀꯣ ꯎꯝ ꯅꯪ ꯑꯩ ꯍꯧꯒꯠꯇ꯭ꯔꯤꯉꯩꯗ ꯁꯥꯎꯍꯥꯟꯒꯦ ꯍꯥꯏꯔꯣ
ꯌꯥ ꯌꯥ
ꯌꯥ ꯌꯥ ꯍꯥꯏꯌꯦ ꯕꯨꯠ ꯃꯤꯠ ꯕꯤꯠ ꯃꯨꯠ ꯃꯨꯠꯑꯣꯐ ꯇꯧꯏꯀꯣ ꯑꯩ
ꯀꯩꯗꯧꯔꯒꯦ ꯑꯩꯅ ꯀꯩꯗꯧꯔꯒꯦ ꯅꯪꯉꯣꯟꯗꯥ ꯑꯗꯨꯃꯥꯏꯅꯗꯤ ꯍꯧꯔꯛꯀꯅꯨꯗ ꯁꯥꯎꯔꯛꯀꯅꯤ ꯑꯩꯁꯨ
ꯍꯦꯛ ꯍꯧꯒꯠꯂꯒ ꯁꯥꯎꯍꯟꯕꯁꯨ ꯋꯥꯏ ꯍꯨꯝ
ꯅꯪꯒꯤꯗꯣ ꯂꯣꯏꯁꯤꯟꯗ꯭ꯔꯤꯕꯣ ꯅꯪꯒꯤ ꯇꯥꯛꯁꯇꯣ
ꯑꯩꯒꯤ ꯇꯥꯛꯁ ꯉꯁꯤ ꯂꯣꯏꯁꯤꯟꯒꯅꯤ ꯑꯩ ꯃꯨꯠꯄ ꯋꯥꯔꯤ ꯁꯥꯕꯩ ꯃꯇꯝ ꯐꯪꯗꯦꯅꯦ ꯀꯔꯝ ꯇꯧꯁꯤꯔ
ꯃꯔꯛ ꯃꯔꯛꯇ ꯇꯧꯋꯣꯗꯅ
ꯑꯦ ꯃꯔꯛ ꯃꯔꯛ ꯇꯧꯕ ꯅꯪꯗꯦ ꯑꯗꯨ꯫ ꯎꯝ
ꯅꯨꯡꯗꯥꯡꯗ ꯇꯧꯕ ꯌꯥꯏꯅ
ꯅꯨꯡꯗꯥꯡ ꯇꯥꯎꯕꯗꯣ ꯋꯥꯕꯗꯣ ꯋꯥꯕꯗꯣ
ꯋꯥꯔꯁꯨ ꯅꯪꯅ ꯄꯥꯝꯃꯗꯤ ꯇꯧꯕ ꯇꯥꯔꯦꯗꯅ ꯑꯗꯣ
ꯏꯤꯁ ꯅꯨꯄꯤꯁꯤ ꯆꯕꯦꯠ ꯆꯕꯦꯠ ꯉꯥꯡꯉꯤꯅꯦ
ꯅꯠꯇ꯭ꯔꯣ ꯆꯨꯝꯗ꯭ꯔꯣ ꯑꯩꯅ ꯍꯥꯏꯔꯤꯗꯣ ꯅꯪꯅ ꯄꯥꯝꯕꯨ ꯄꯥꯝꯃꯗꯤ ꯋꯥꯔꯁꯨ ꯇꯧꯕ ꯇꯥꯕꯅꯤ ꯅꯠꯇ꯭ꯔꯣ
ꯆꯨꯝꯃꯦ ꯆꯨꯝꯃꯦ ꯅꯪ ꯂꯣꯏꯅꯃꯛ ꯆꯨꯝꯃꯦ ꯅꯪ ꯍꯥꯏꯕꯗꯣ ꯑꯩ ꯌꯥꯅꯤꯡꯉꯦ
ꯑꯩ ꯃꯇꯦꯡ ꯈꯔ ꯇꯧꯕꯤꯌꯣ
ꯀꯃꯥꯏꯅ ꯇꯧꯋꯣ ꯍꯥꯏꯕꯅꯣ
ꯎꯝ ꯅꯪ ꯅꯪꯑꯗꯤꯀꯣ ꯅꯨꯡꯗꯥꯡ ꯅꯨꯡꯗꯥꯡ ꯑꯗꯨꯝ ꯇꯧꯔꯛꯑꯣ ꯃꯤ ꯃꯌꯥꯝ ꯍꯥꯡꯅꯩ ꯑꯕ ꯒꯣꯜ
ꯑꯩꯒꯤꯗꯤ ꯂꯣꯏꯈ꯭ꯔꯦ ꯅꯠꯇ꯭ꯔꯥ ꯑꯩꯒꯤꯗꯤ ꯂꯣꯏꯒꯔꯦꯕ ꯑꯩꯅꯗꯤ ꯇꯧꯕ ꯌꯥꯗ꯭ꯔꯦ ꯅꯣꯏꯅ ꯇꯧꯔꯛꯄ ꯀꯥꯟꯗ ꯑꯩꯅ ꯑ ꯔꯤꯁꯤꯞ ꯇꯧꯕꯗꯤ ꯌꯥꯏꯕ ꯑꯗꯨꯏꯅꯦ
ꯑꯁ ꯑꯩꯒꯤ ꯅꯝꯕꯔꯗꯤ ꯐꯣꯟ ꯅꯝꯕꯔ ꯎꯝ ꯅꯨꯄꯤ ꯅꯝꯕꯔꯅ ꯇꯜꯂꯤꯗ ꯀꯣꯜ ꯇꯧꯔꯛꯄꯗ
ꯎꯝ ꯑꯗꯨꯝ ꯑꯗꯨꯒꯨꯝꯕ ꯄꯥꯏꯔꯗꯤ ꯑꯗꯨꯃꯥꯏꯅ ꯇꯧꯕꯅꯦꯅ ꯅꯊꯟꯗꯅ